ꯇꯔꯕꯣ ꯍꯜꯂꯣ ꯇꯥꯔꯕꯣ
ꯇꯥꯥꯏꯦ ꯍꯥꯏꯇꯥꯔꯦ ꯑꯗꯨꯒꯅꯦ ꯎꯝ ꯍꯣꯔꯣꯏ ꯀꯣꯟꯅ ꯍꯥꯏꯔꯛꯑꯒꯦ ꯋꯥꯔꯤ ꯑꯃ ꯂꯩꯔꯦ ꯑꯗꯨ
ꯑꯗꯣ
ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯨ ꯁꯨꯝ ꯆꯥꯕ ꯊꯛꯄꯁꯤꯕꯨ ꯍꯧꯖꯤꯛꯀꯥꯟꯁꯤ ꯑꯗꯨꯝ ꯅꯨꯡꯉꯥꯏꯔꯤꯕꯣ ꯀꯃꯥꯏ ꯧꯦ ꯆꯥꯡ ꯅꯥꯏꯅ ꯆꯥꯕꯤꯕꯣ
ꯍꯥꯏꯔꯤ ꯍꯧꯖꯤꯛꯀꯥꯟꯁꯤꯕꯣ ꯇꯧꯗꯣꯏꯕꯣ ꯀꯩꯅꯣꯅꯦ ꯅꯣꯛꯍꯟꯒꯦ ꯇꯧꯔꯦ ꯑꯩꯕꯨ ꯅꯣꯛꯍꯟꯕꯤꯔꯛ ꯀꯩꯅꯣ ꯍꯥꯏꯕ ꯑꯩꯁꯦ ꯑꯗꯨꯝ ꯆꯥꯕ ꯊꯛꯄꯁꯦ ꯑꯗꯨꯝ ꯅꯨꯡꯉꯥꯏ ꯑꯗꯨꯒ ꯇꯧꯕꯇꯕꯨ ꯑꯩꯒꯤ ꯑꯗꯨꯝ ꯍꯥꯏꯕꯗꯤ ꯑꯌꯨꯛꯁꯤꯃ ꯌꯥꯝ ꯀꯟꯅ ꯆꯥꯁꯤꯟꯕꯗꯨ ꯑꯣꯏꯗ꯭ꯔꯦ ꯍꯥꯏꯕꯗꯤ ꯄꯨꯛꯁꯤ ꯌꯥꯝ ꯊꯥꯡꯒꯠꯂꯒ ꯊꯕꯛ ꯆꯠꯄꯁꯦ ꯑꯩ ꯀꯌꯥ ꯄꯥꯝꯗꯦꯕꯀꯣ ꯑꯗꯨꯒ ꯑꯃꯨꯛ ꯑꯥꯗꯁꯨ ꯑꯃꯨꯛ ꯂꯥꯝꯃꯛꯄ ꯂꯥꯝꯃꯛꯇ ꯐꯅꯕ ꯃꯑꯣꯡꯗ ꯑꯗꯨꯝ ꯈꯤꯇꯪ ꯑꯣꯏꯅ ꯆꯥꯕꯁꯨ ꯇꯧꯋꯦꯕꯀꯣ ꯑꯗꯣ ꯑꯌꯨꯛꯀꯤꯅ ꯑꯗꯨꯃꯥꯏꯅ ꯐꯔꯛ ꯇꯥꯕ ꯍꯥꯏꯇꯥꯔꯦ ꯑꯗꯨꯒ ꯑꯗꯨꯝ ꯆꯥꯛ ꯅꯧꯔꯒ ꯄꯨꯔꯒ ꯑꯗꯨꯝ ꯐꯖꯅ ꯑꯗꯨꯝ ꯍꯥꯏꯕꯗꯤ ꯆꯔꯥꯎ ꯨꯛ ꯆꯥꯔꯦ ꯑ ꯅꯨꯡꯗꯥꯡꯒꯤ ꯐꯔꯛꯁꯤꯅ ꯀꯃꯥꯏꯅ ꯇꯥꯒꯦ ꯍꯥꯏꯕꯁꯤꯗ ꯑꯩꯅ ꯍꯜꯂꯛꯏꯕ ꯇꯥꯏ ꯇꯥꯏꯃꯤꯡꯁꯤꯅ ꯑꯃꯨꯛ ꯑꯩꯈꯣꯏꯒꯤ ꯆꯥꯛ ꯂꯣꯏꯕ ꯇꯥꯏꯃꯤꯡꯅ ꯑꯃꯨꯛ ꯑꯣꯏꯗꯕ ꯑꯗꯒꯤ ꯍꯜꯂꯛꯑꯕꯅꯤꯅ ꯀꯩꯅꯣꯝꯗꯤ ꯑꯃꯨꯛ ꯍꯦꯛ ꯍꯜꯂꯛꯄꯒ ꯆꯥꯅꯤꯡꯕꯗꯨ ꯇꯧꯕ ꯈꯨ ꯈꯨꯠ ꯍꯥꯝꯗꯣꯛꯑꯒ ꯑꯗꯨꯅ ꯑꯃꯨꯛ ꯀꯩꯅꯣꯝ ꯆꯠꯅꯤꯡꯦꯅ ꯑꯩꯁꯦ ꯆ ꯁꯤꯜꯂꯅꯦꯕꯀꯣ ꯑꯗꯣ ꯆꯥꯛꯁꯦ ꯂꯥꯝꯃꯤ ꯂꯥꯝꯃꯤ ꯇꯧꯕꯅꯤꯅ ꯈꯤꯇꯪꯗ ꯆꯥ ꯇꯣꯛꯄ꯭ꯔꯥꯁꯦ ꯇꯣꯛꯑꯣꯏꯗꯣꯏꯕ ꯌꯥꯝꯃꯅ ꯑꯃꯨꯛ ꯆꯥꯁꯤꯟꯈ꯭ꯔꯅꯦꯕ ꯑꯗꯨꯅ ꯑꯃꯨꯛ ꯅꯨꯡꯗꯥꯡꯒꯤ ꯆꯥꯛ ꯆꯥꯕꯒꯤ ꯇꯥꯏꯃꯤꯡꯁꯤꯗ ꯑꯃꯨꯛ ꯈꯤꯇꯪ ꯑꯃꯨꯛ ꯀꯥꯏꯔꯛꯄ ꯑꯗꯨꯃꯥꯏꯅ ꯇꯧꯗꯅ ꯑꯩꯁꯦ ꯑꯗꯨꯝ ꯀꯩ ꯍꯥꯏꯅꯤ ꯆꯥꯕꯁꯦ ꯅꯣꯡ ꯐꯥꯗꯣꯛꯑꯀ ꯇꯥꯏꯃꯤꯡꯁꯦ ꯈꯤꯇꯪ ꯆꯥꯟꯅꯈ꯭ꯔꯒꯗꯤ ꯍꯥꯏꯕꯗꯤ ꯑꯥꯗ ꯀꯩꯅꯣꯝꯃ ꯆꯥꯁꯤꯜꯂꯛꯄꯒꯤ ꯆꯥꯛ ꯂꯥꯝꯗꯕ ꯑꯣꯏꯔꯒꯗꯤ ꯑꯗꯨꯝ ꯉꯥꯏꯔꯒ ꯅꯨꯡꯗꯥꯡꯒꯤ ꯆꯥꯛ ꯑꯣꯏꯅ ꯆꯥꯔꯦ ꯅꯠꯇ꯭ꯔꯒ ꯑꯩꯅ ꯍꯜꯂꯛꯄꯗꯣ ꯈꯤꯇꯪ ꯊꯦꯡꯕꯗꯒꯤ ꯑꯩꯈꯣꯏ ꯌꯨꯝꯒꯤ ꯆꯥꯛꯁꯨ ꯈꯤꯇꯪ ꯉꯪꯈꯠꯂꯛꯄꯗꯒꯤ ꯇꯥꯏꯃꯤꯡ ꯆꯥꯔꯒ ꯑ ꯄꯣꯠ ꯆꯥꯗꯕꯤꯗ ꯑꯗꯨꯝ ꯆꯥꯛ ꯆꯥꯕ ꯑꯃ ꯑꯣꯏꯔꯒꯅ ꯑꯃꯨꯛ ꯑꯣꯏꯔꯦ ꯑꯗꯨꯃꯥꯏꯅ ꯑꯣꯏꯌꯦ ꯑꯗꯨꯒ ꯍꯥꯏꯕꯗꯤ ꯆꯥꯕ ꯊꯛꯄ ꯍꯥꯎꯇꯦ ꯈꯣꯠꯇꯦ ꯍꯥꯏꯕꯒꯤ ꯑꯃꯠꯇ ꯅꯠꯇꯦꯕꯀꯣ ꯑꯩꯒꯤ ꯇꯥꯏꯃꯤꯡꯁꯤꯒ ꯑꯩꯒ ꯏꯆꯥꯟ ꯆꯥꯟꯅꯗꯕꯒꯤ ꯆꯥꯐꯝꯁꯦ ꯑꯗꯨꯃꯥꯏꯅ ꯈꯤꯇꯪ ꯈꯪꯗꯕꯅꯦꯕꯀꯣ ꯑꯗꯣ ꯅꯪꯒꯤꯗꯤ ꯀꯃꯥꯏꯅ ꯇꯧꯒꯦ ꯆꯥꯕ ꯊꯛꯄꯁ ꯑꯗꯨꯝ ꯇꯥꯏꯡ ꯀꯥꯏꯗꯕ꯭ꯔꯥ ꯅꯠꯇ꯭ꯔꯒ ꯌꯦꯟꯁꯥꯡ ꯍꯥꯎꯇꯦ ꯈꯣꯠꯇꯦ ꯀꯥꯏꯅ ꯂꯪꯈꯥꯏꯕꯤꯒ ꯇꯧꯕ꯭ꯔꯥ ꯀꯃꯥꯏꯅ ꯇꯧꯒꯦ ꯍꯧꯖꯤꯛꯀꯥꯟꯁꯤꯕꯨ
ꯍꯧꯖꯤꯛꯀꯥꯟꯁꯦ ꯑꯗꯨꯝ ꯑꯌꯨꯛꯁꯦ ꯑꯌꯨꯛꯁꯦ ꯌꯥꯝ ꯐꯔꯛꯛꯇꯥꯕ ꯑꯩꯁꯦ ꯕ꯭ꯔꯦꯛꯐꯥꯁ ꯌꯥꯝ ꯆꯥꯅꯤꯡꯉꯦꯕ ꯆꯈꯥꯎꯗꯨꯣ ꯁꯣꯛꯇꯦ ꯃꯥꯟꯕ ꯍꯥꯏꯇꯥꯔꯦꯀꯣ ꯑꯗꯣ ꯏꯁꯤꯡ ꯆꯤꯡꯒꯨꯝꯕ ꯈꯤꯇꯪ ꯊꯛꯑ ꯆꯠꯂꯦ ꯑꯗꯣ ꯁꯣꯡꯕ ꯐꯝꯕꯒꯨꯝꯕꯁꯦ ꯗꯨꯀꯥꯟ ꯍꯦꯛꯇ ꯍꯥꯡꯍꯟꯗꯦꯕ ꯉꯟꯕꯒꯤ ꯀꯣ ꯑꯗꯩ ꯉꯥ ꯅꯍꯥꯟꯗꯤ ꯁꯪꯒꯣꯝ ꯀꯩꯅꯣꯗꯣ ꯑꯔꯣꯟꯕꯗꯣ ꯊꯛꯎꯔꯦ ꯊꯛꯎꯕꯗ ꯑꯁꯨꯝ ꯆꯠꯂꯀꯥꯟꯗ ꯊꯕꯛ ꯆꯠꯂꯀꯥꯟꯗꯗꯤ ꯄꯨꯨꯡꯗꯣ ꯅꯨꯡꯉꯥꯏꯔꯛꯇ꯭ꯔꯤꯕ ꯅꯍꯥꯟꯈꯩꯇꯛꯇ ꯑꯣꯏꯔꯁꯨ ꯈꯪꯗꯦꯕꯀꯣ ꯑꯗꯣ ꯑꯗꯨꯏ ꯅꯨꯃꯤꯠꯇꯨꯃ ꯄꯨꯛꯁ ꯅꯨꯡꯉꯥꯏꯇꯕꯁꯨ ꯅꯨꯡꯉꯥꯏꯇꯕꯁꯦ ꯑꯗꯒꯤ ꯀ ꯁꯥꯟꯅꯕꯁꯨ ꯅꯨꯡꯉꯥꯏꯇ꯭ꯔꯦꯕꯀꯣ ꯄꯨꯛꯆꯩ ꯀꯩꯅꯣ ꯇꯧꯗ꯭ꯔꯅꯤꯅ ꯕꯨ꯭ꯔꯨꯞ ꯕꯨ꯭ꯔꯨꯞ ꯂꯥꯛꯑꯒ ꯂꯩꯗꯨꯣ ꯇꯧꯔꯦꯕ ꯑꯗ ꯑꯩꯅ ꯁꯪꯒꯣꯝ ꯁꯨꯛꯇ ꯊꯥꯔꯣꯏꯅ ꯑꯐꯝ ꯃꯊꯛ ꯀꯥꯟꯗꯗꯤ ꯀꯩꯁꯨ ꯇꯧꯗꯦꯕꯀꯣ ꯑꯗꯨ ꯁꯪꯒꯣꯝ ꯃꯍꯤꯗꯨꯣ ꯊꯧꯔ ꯀꯥꯟꯗꯅꯦꯅ ꯇꯧꯔꯔꯤꯁꯦ ꯑꯗꯨꯗꯒꯤ ꯅꯨꯡꯉꯥꯏꯇ꯭ꯔꯦ ꯑꯗꯩ ꯅꯣꯡꯉꯥꯜꯂꯀꯥꯟꯗ ꯑꯗꯨꯝ ꯏꯁꯤꯡ ꯈꯤꯇꯪ ꯈꯤꯇꯪ ꯊꯛꯑ ꯆꯠꯂꯦꯕ ꯏꯁꯤꯡ ꯊꯛꯄꯁꯦ ꯑꯩ ꯄꯥꯈꯠꯂꯦꯕ ꯉꯁꯤ ꯉꯔꯥꯡꯁꯦ ꯑꯩꯅ ꯈꯜꯂꯤꯅꯦ ꯏꯁꯤꯡ ꯈꯤꯇꯪ ꯊꯛꯄ ꯋꯥꯠꯄꯒꯤꯅ ꯏꯌꯨ ꯍꯥꯟꯕꯁꯨ ꯇꯪ ꯅꯨꯡꯉꯥꯏ ꯦꯣ ꯑꯗꯨꯃꯥꯏꯅ ꯇꯧꯋ ꯁꯥ ꯁꯥ ꯇꯧꯕꯁꯨ ꯑꯃꯥꯎ ꯌꯥꯎꯋꯦꯕ ꯃꯣꯛ ꯆꯥꯕꯁꯨ ꯈꯪꯗꯦꯀꯣ ꯑꯗꯨꯒ ꯑꯗꯨꯃꯥꯏꯅ ꯇꯧꯋꯦ ꯑꯗꯨꯒ ꯏꯝꯐꯥꯜ ꯂꯣꯝꯒꯤꯁꯤ ꯆꯠꯄꯁꯤꯅ ꯑꯃꯨꯛ ꯏꯝꯐꯥꯜꯒꯤ ꯑꯃꯨꯛ ꯆꯠꯀꯥꯟꯁꯤꯗ ꯑꯃꯨꯛ ꯀꯩꯅꯣꯁꯦ ꯆꯠꯄꯒꯤ ꯂꯝꯕꯤ ꯑꯁ꯭ꯋꯥꯏꯗ ꯍꯦꯛꯇ ꯃꯄꯥꯟ ꯊꯣꯛꯅꯤꯡꯕ ꯀꯩꯅꯣ ꯇꯧꯕꯗꯨꯣ ꯇꯧꯋꯦꯕ ꯆꯥꯛꯈꯥꯎ ꯁꯂꯧ ꯇꯧꯕ ꯃꯥꯟꯕꯗꯗꯤ ꯌꯥꯝ ꯇꯧꯋꯦꯕ ꯍꯥꯏꯗꯤ ꯄꯨꯡ ꯕꯥꯔꯣꯐꯥꯎ ꯂꯩꯔꯛꯄꯅꯤꯅꯀꯣ ꯄꯨꯡ ꯑꯌꯨꯛꯇꯨ ꯀꯔꯤꯝ ꯆꯥꯗ꯭ꯔꯕꯅꯤꯅ ꯆꯈꯥꯎ ꯆꯣꯛꯇꯣꯏ ꯌꯥꯝ ꯃꯥꯜꯂꯦ ꯑꯗꯨꯒ ꯑꯗꯨꯃꯥꯏꯅ ꯇꯧꯋꯦ ꯍꯜꯂꯀꯥꯟꯗꯨꯗ ꯑꯃꯨꯛ ꯆꯥꯛꯄꯨꯗꯤ ꯆꯥꯔꯅꯤ ꯑꯗꯨꯒ ꯑꯃꯨꯛ ꯑꯆꯥꯄꯣꯠ ꯀꯩ ꯀꯁꯨ ꯑꯃꯨꯛ ꯆꯥꯎꯁꯤꯜꯂꯦ ꯑꯗꯨꯝ ꯍꯣꯇꯦꯜꯒꯤ ꯀ ꯍꯥꯏꯗꯤ ꯍꯥꯎꯕꯣ ꯆꯥꯅꯤꯡꯕꯅꯤꯅꯀꯣ ꯑꯗꯨꯃꯥꯏꯅ ꯇꯧꯔꯦ ꯍꯜꯂꯛꯄꯗ ꯅꯨꯃꯤꯗꯥꯡ ꯋꯥꯏꯔꯝꯒꯤꯕꯨꯗꯤ ꯑꯗꯨꯝ ꯆꯥꯡ ꯅꯥꯏꯅ ꯍꯥꯏꯗꯤ ꯃꯔꯛꯇ ꯀꯩꯅꯣꯝ ꯆꯥ ꯅꯤ ꯍꯩꯅꯤ ꯈꯪꯗꯦ ꯆꯈꯥꯎꯗ ꯍꯥꯡꯗꯅꯕ ꯑꯗꯨꯝ ꯀꯩꯅꯣꯝꯃ ꯆꯥꯁꯤꯜꯂꯅꯤ ꯑꯗꯨꯃꯥꯏꯅ ꯇꯧꯋꯦ ꯑꯗꯨꯒ ꯅꯨꯃꯤꯗꯥꯡꯒꯤꯗꯤ ꯑꯗꯨꯝ ꯀꯩꯁꯨ ꯇꯧꯗ꯭ꯔꯦ ꯑꯗꯨꯝ ꯍꯥꯏꯗꯤ ꯑꯩꯈꯣꯏꯁꯨ ꯆꯥꯛꯇꯤ ꯉꯜꯂꯦꯕ ꯅꯨꯃꯤꯗꯥꯡꯁꯦ ꯑꯗꯨꯝ ꯄꯨꯡ ꯇꯔꯦꯠ ꯇꯥꯗꯦꯕ ꯑꯩꯈꯣꯏ ꯆꯥꯛ ꯂꯣꯏꯕꯁꯦ ꯑꯩꯈꯣꯏ ꯇꯦꯝꯕꯗꯤ ꯆꯥꯛ ꯉꯟ ꯆꯥꯕ ꯉꯟ ꯂꯣꯏꯁꯤꯟꯅꯕ ꯇꯧꯋꯦ ꯑꯉꯥꯡꯈꯩꯁꯨ ꯇꯨꯏꯁꯟ ꯍ ꯍꯜꯂꯛꯄꯒ ꯆꯥꯛ ꯄꯤꯖꯅꯕ ꯇꯧꯔꯅꯤ ꯑꯗꯨꯃꯥꯏꯅ ꯇꯧꯕꯅꯤꯅ ꯑꯗꯨꯃꯥꯏꯅ ꯉꯟꯇꯥ ꯉꯟꯇꯥ ꯆꯥꯏ ꯍꯥꯏꯇꯥꯔꯦ ꯑꯗꯨꯏꯗꯤ ꯅꯨꯃꯤꯗꯥꯡꯒꯤꯗꯤ ꯀꯩꯁꯨ ꯈꯟꯗꯦ ꯑꯌꯨꯛꯁꯤ ꯈꯤꯇꯪ ꯐꯔꯛ ꯇꯥꯕ ꯍꯥꯏꯇꯥꯔꯦꯀꯣ ꯀꯩꯅꯣꯝ ꯕ꯭ꯔꯦꯛꯐꯥꯁ ꯆꯥꯗꯕꯁꯤ ꯏꯁꯥ ꯌꯥꯝ ꯁꯣꯛꯏꯗꯅꯀꯣ ꯎꯝ
ꯑꯍꯣꯏ ꯅꯪꯒꯤ ꯅꯪꯅ ꯏꯁꯤꯡ ꯈꯛꯇꯪ ꯊꯛꯑ ꯆꯥꯏ ꯍꯥꯏꯕꯗꯣ ꯆꯠꯂꯦ ꯍꯥꯏꯕꯗꯣ ꯇꯥꯕꯗ ꯑꯩꯁꯦ ꯀꯩ ꯀꯩ ꯍꯥꯏꯅꯤ ꯑꯩ ꯄꯨ ꯌꯥꯝ ꯆꯥꯛꯗꯧꯕ ꯃꯥꯟꯕ ꯑꯗꯨ ꯌꯥꯝ ꯋꯥꯅ ꯋꯥꯖꯕꯗꯣ ꯏꯁꯥꯗ ꯍꯥꯏꯕꯗꯤ ꯈꯪꯗꯦ ꯑꯩꯉꯣꯟꯗ ꯑꯣꯏꯅ ꯆꯤꯡꯁꯤꯟꯕꯒꯤ ꯇꯥꯏꯞꯇ ꯇꯧꯕ ꯑꯗꯣ ꯑꯁ ꯏꯁꯤꯡ ꯈꯛꯇꯪ ꯆꯠꯂꯗꯤꯦ ꯑꯩꯗꯤ ꯀꯃꯥꯏꯅ ꯇꯧꯅꯤ ꯀꯥꯏꯅ ꯑꯗꯨꯃꯥꯏꯅ ꯈꯟꯕꯗꯨ ꯇꯧꯋꯦ ꯑꯩꯗꯤ ꯈꯪꯗꯦ ꯌꯥꯔꯤ ꯅꯣꯏ ꯅꯪꯅꯕꯨꯗꯤ ꯌꯥꯝ ꯊꯟꯕꯗꯁꯨ ꯅꯨꯡꯉꯥꯏꯇꯦ ꯈꯣꯠꯇꯦꯅ ꯍꯥꯏꯕꯒꯤꯗ ꯑꯣꯏꯔꯝꯕ ꯌꯥꯏ ꯑꯗꯨ ꯑꯣꯏꯔꯒꯁꯨ ꯈꯪꯗꯦ ꯏꯁꯤꯡꯁꯨ ꯈꯤꯇꯪ ꯊ ꯆꯠꯄꯗꯨꯗꯤꯅꯦ ꯑꯩ ꯑꯣꯏꯅ ꯌꯥꯝ ꯄꯥꯝꯖꯗꯦ ꯑꯗꯨꯒ ꯑꯩꯈꯣꯏ ꯆꯈꯥꯎꯒꯨꯝꯕꯁꯦ ꯁꯣꯛꯂꯛꯄ ꯌꯥꯕ ꯑꯗꯨꯝ ꯑꯣꯏꯗꯧ ꯃꯥꯜꯂꯦ ꯑꯗꯨꯒ ꯅꯪꯅ ꯁꯪꯒꯣꯝ ꯑꯐꯝ ꯁꯪꯒꯣꯝ ꯑꯐꯝꯕ ꯊꯛꯄꯗꯅ ꯀꯩꯁꯨ ꯇꯧꯗꯦ ꯁꯪꯒꯣ ꯃꯍꯩ ꯊꯛꯄꯗ ꯇꯧꯋꯦ ꯍꯥꯏꯗꯣ ꯅꯪ ꯀꯩꯅꯣ ꯍꯥꯏꯕꯗꯤ ꯃꯁꯤꯡꯒꯥꯒꯨꯝꯕ ꯂꯧꯊꯣꯛꯄ ꯌꯥꯎꯈ꯭ꯔꯕꯣ ꯃꯁꯤꯡꯒ ꯂꯧꯊꯣꯛꯄ ꯃꯈꯩ ꯑꯣꯏꯔꯗꯤ ꯁ ꯈꯪꯒꯣꯝꯒꯨꯝꯕꯁꯦ ꯈꯔ ꯇꯨꯝꯕ ꯋꯥꯠꯄꯅꯦꯕꯀꯣ ꯑꯗꯨꯝꯕꯒꯤ ꯑꯣꯏꯔꯤ ꯖꯥꯠꯂꯥ ꯑꯗꯨꯒ ꯑꯐꯝꯕꯗꯨꯗꯤ ꯉꯁꯥꯏꯒꯤ ꯑꯩꯈꯣꯏꯒꯤ ꯕꯦꯛꯇꯔꯤꯌꯥ ꯍꯥꯏꯒ ꯃꯣꯏꯅ ꯂꯣꯏꯅ ꯀꯩꯅꯣ ꯇꯧꯈ꯭ꯔꯕꯅꯤꯅ ꯑꯃꯨꯛ ꯈꯤꯇꯪ ꯇꯨꯝꯕ ꯅꯨꯡꯉꯥꯏꯔꯦꯗꯅꯀꯣ ꯑꯗꯨꯒꯤꯁꯨ ꯑꯣꯏꯔꯝꯕ ꯌꯥꯏ ꯑꯗꯨ ꯈ꯭ꯋꯥꯏ ꯐꯕꯗꯤꯅꯦ ꯅꯪ ꯑꯗꯨꯃꯥꯏꯅ ꯍꯥꯏꯕꯗꯤ ꯃꯍꯤꯗꯨ ꯅꯪꯉꯣꯟꯗ ꯄꯛꯅꯗꯦ ꯍꯥꯏꯔꯁꯨ ꯄꯛꯅꯕ ꯑꯃꯗꯤ ꯂꯩꯔꯤꯗꯅꯀꯣ ꯃꯄꯪ ꯑꯐꯝꯕꯗꯣ ꯑꯗꯨꯅ ꯅꯨꯡꯗꯥꯡ ꯋꯥꯏꯔꯝꯒꯨꯝꯕ ꯑꯣꯏꯔꯁꯨꯅꯦ ꯂꯧꯁꯤꯜꯂꯒ ꯊꯝꯃꯒ ꯍꯥꯏꯕꯗꯤ ꯅꯨꯡꯗꯥꯡ ꯋꯥꯏꯔꯝ ꯍꯥꯏꯁꯦ ꯍꯧꯖꯤꯛ ꯑꯗꯨꯝ ꯄꯨꯡ ꯇꯔꯦꯠ ꯅꯤꯄꯥꯟ ꯁ꯭ꯋꯥꯏꯐꯥꯎꯗꯤ ꯑꯗꯨꯝ ꯍꯥꯡꯅꯕ ꯪ ꯑ ꯑꯣꯐꯤꯁꯇ ꯊꯝꯃꯒ ꯅꯣꯡꯉꯥꯜꯂꯀꯥꯟꯗ ꯑꯗꯨꯝ ꯊꯛꯑꯒ ꯋꯥꯛꯀꯤꯡ ꯑꯣꯏꯅ ꯑꯗꯨꯝ ꯆꯠꯂ ꯂꯧꯔꯨꯔꯒ ꯆꯞ ꯆꯥꯕ ꯃꯥꯜꯂꯦ ꯍꯥꯏꯅ ꯈꯟꯕ ꯗꯗꯤ ꯑꯗꯨꯒ ꯕꯖꯥꯔꯗꯩꯁꯨ ꯌꯥꯝ ꯂꯥꯞꯄꯁꯨ ꯅꯠꯇꯦ ꯑꯗꯨꯅ ꯑꯗꯨꯃꯥꯏꯅ ꯇꯧꯔꯒ ꯑꯌꯨꯛꯇ ꯐ꯭ꯔꯤꯖꯇ ꯊꯝꯂꯝꯝꯃꯒ ꯆꯥꯔꯒ ꯆꯠꯄꯗꯤ ꯀꯃꯥꯏꯅ ꯇꯧꯒꯦ ꯑꯩ ꯑꯗꯨꯅꯗꯤ ꯐꯥꯗꯧ ꯃꯥꯜꯂꯦ ꯍꯥꯏ ꯍꯥꯏꯕꯗꯤ ꯏꯁꯤꯡ ꯈꯛꯇꯪ ꯆꯠ ꯍꯥꯏꯗꯣ ꯑꯩ ꯈꯪꯗꯦ ꯏꯁꯥꯗꯁꯨ ꯌꯥꯝ ꯅꯨꯡꯉꯥꯏꯇꯕ ꯑꯣꯏꯌꯦꯕꯀꯣ ꯑꯗꯨꯝ ꯀꯩꯅꯣꯝꯇꯁꯨ ꯈꯤꯇꯪ ꯊꯜꯂꯒ ꯆꯠꯄꯗꯨꯅ ꯊꯕꯛꯇꯨ ꯃꯥꯡꯒꯣꯜ ꯑꯣꯏꯒꯗ꯭ꯔꯥꯅꯒ ꯈꯟꯖꯕꯗꯣ ꯍꯥꯏꯕꯗꯤ ꯏꯅꯔꯖꯤ ꯌꯥꯎꯗꯅ ꯀꯃꯥꯏꯅ ꯄꯨꯡ ꯥꯔꯐꯥꯎ ꯂꯩꯔꯗꯣꯏꯅ ꯅꯠꯇ꯭ꯔꯥ ꯑꯗꯨꯅ ꯑꯩꯅ ꯍꯥꯏꯔꯤꯕ ꯃꯑꯣꯡꯁꯤ ꯇꯧꯔꯒ ꯌꯦꯡꯗꯕ꯭ꯔꯥ ꯅꯠꯇ꯭ꯔꯒ ꯀꯔꯤ ꯐꯔꯛ ꯇꯥꯕ ꯂꯩꯒꯦ ꯑꯗꯨꯃꯥꯏꯅ ꯅꯨꯡꯗꯥꯡ ꯋꯥꯏꯔꯝ ꯁꯪꯒꯣꯝ ꯃꯐꯝꯗ ꯂꯧꯁꯤꯜꯂꯒ ꯊꯝꯃꯒ ꯑꯌꯨꯛꯇ ꯆꯥꯕꯗꯣ ꯀꯃꯥꯏꯅ ꯀꯔꯤ ꯐꯔꯛ ꯆꯥꯕ ꯂꯩꯒꯦ ꯀꯃꯥꯏꯅ ꯇꯧꯒꯦ
ꯎꯝ ꯁꯒꯣꯝ ꯃꯐꯝꯕ ꯑꯣꯏꯔ ꯍꯥꯏꯕꯁꯤꯅ ꯑꯃꯨꯛ ꯈꯤꯇꯪ ꯃꯄꯪ ꯑꯣꯏꯗꯅꯀꯣ ꯑꯗꯨ ꯁꯨꯝ ꯍꯥꯏꯗꯤ ꯄꯨꯡ ꯄꯨꯡ ꯑꯃꯒꯨꯝꯕꯩ ꯆꯥꯡꯕꯨꯗꯤ ꯒꯦꯞ ꯂꯩꯌꯦꯕꯀꯣ ꯃꯔꯛꯇ ꯑꯩꯅ ꯆꯥꯔ ꯃꯇꯨꯡ ꯑꯗꯨꯒ ꯑꯃꯨꯛ ꯁꯥꯟꯅꯕꯒꯤ ꯃꯇꯨꯡꯗ ꯒꯦꯞ ꯑꯃꯕꯨꯗꯤ ꯄꯨꯡ ꯑꯃꯃꯨꯛ ꯇ ꯒꯦꯞ ꯂꯩꯕ ꯑꯗꯣ ꯑꯗꯨꯕꯨꯗꯤ ꯂꯩ ꯑꯗꯣ ꯈꯪꯗꯦ ꯑꯣ ꯐꯗꯣꯏꯔꯥ ꯐꯔꯣꯏꯗ꯭ꯔꯁꯨ ꯑꯩꯁꯨ ꯈꯪꯗ꯭ꯔꯦꯕꯀꯣ ꯑꯗꯣ ꯁꯪꯒꯣꯝ ꯃꯍꯩꯁꯤꯅ ꯀꯃꯥꯏꯅ ꯇꯧꯒꯦꯗ ꯑꯩꯈꯣꯏꯁꯤ ꯑꯗꯨꯝ ꯍꯥꯏꯗꯤ ꯀꯩꯅꯣꯗꯒꯤ ꯑꯩꯈꯣꯏ ꯕꯥꯍꯣꯏꯒꯤ ꯑꯗꯨꯝ ꯍꯧꯔꯒ ꯂꯥꯛꯑꯕ꯭ꯔꯥ ꯑꯩꯈꯣꯏꯗꯤ ꯃꯥ ꯑꯗꯨꯝ ꯍꯦꯔꯤꯗꯤꯇꯤ ꯑꯣꯏꯕꯔ ꯐꯪꯗꯕ ꯃꯣꯏꯁꯨ ꯁꯪꯒꯣꯝ ꯊꯛꯄ ꯌꯥꯗꯦꯕ ꯅꯨꯡꯁꯤꯠ ꯀꯥꯕꯤ ꯈꯣꯠꯄꯤꯁꯨ ꯌꯥꯝ ꯇꯧꯒꯜꯂꯦꯕꯀꯣ ꯃꯔꯨ ꯑꯗꯨꯝ ꯑꯌꯥꯝꯕꯅꯀꯣ ꯑꯩꯈꯣꯏ ꯏꯆꯤꯟꯜ ꯏꯅꯥꯎꯈꯩꯁꯦ ꯑꯗꯨ ꯍꯥꯏꯗꯤ ꯑꯗꯨꯃꯥꯏꯅ ꯆꯈꯥꯎꯁꯦ ꯍꯥꯏꯕꯗꯤ ꯌꯥꯝꯅ ꯁꯨꯝ ꯁꯪꯒꯣꯝꯒꯨꯝꯕꯁꯦ ꯍꯦꯛꯇ ꯇꯨꯝꯒꯟꯗꯕꯁꯦ ꯇꯧꯒꯜꯂꯦꯕ ꯑꯗꯨꯃꯥꯏꯅ ꯇꯧꯕꯤꯔꯛꯣꯣ ꯑꯩꯁꯨ ꯑꯗꯨꯝ ꯍꯥꯏꯗꯤ ꯃꯔꯛ ꯑꯃꯗꯤ ꯊꯛꯎꯔꯕꯅꯤ ꯐꯖꯅ ꯑꯗꯨ ꯀ ꯅꯣꯡ ꯐꯥꯗꯣꯛ ꯊꯛꯄꯩꯔꯁꯨ ꯈꯪꯗꯦ ꯍꯥꯏ ꯑꯗꯨꯏ ꯅꯨꯃꯤꯠꯇꯨꯃꯗꯤ ꯄꯨꯔꯥ ꯆꯥꯛꯈꯥꯎꯗꯨꯣ ꯀꯩꯅꯣ ꯇꯧꯔꯨꯔꯦꯕ ꯑꯗꯨꯝ ꯕꯨꯔ ꯕꯨ ꯅꯨꯡꯁꯤꯠ ꯇꯧꯔꯒ ꯧꯕ ꯇꯧꯔꯦꯕꯀꯣ ꯑꯗꯨꯃꯥꯏꯅ ꯇꯧꯋꯦ ꯍꯣꯏ ꯑꯩꯁꯨ ꯌꯦꯡꯒꯦ ꯍꯌꯦꯡ ꯂꯧꯔꯒ ꯑꯗꯨꯃꯥꯏꯅ ꯐꯝꯍꯜꯂꯒ ꯊꯛꯄ ꯊꯛꯄꯁꯨ ꯌꯥꯏ ꯊꯛꯄꯅꯕꯨꯗꯤ ꯐꯗꯧ ꯃꯥꯜꯂꯦꯅ ꯈꯟꯕꯗꯀꯣ ꯑꯗꯨꯃꯥꯏꯅ ꯈꯔ ꯊꯛꯑꯒ ꯑꯗꯨꯝ ꯆꯠꯄꯅꯤꯅꯕꯨꯗꯤ ꯏꯁꯥꯗꯨꯕꯨꯗꯤ ꯌꯥꯝ ꯇꯦꯛꯈꯠꯇꯣꯏꯅꯤ ꯑꯗꯨꯅꯕꯨꯗꯤ ꯍꯣꯏ ꯑꯗꯨꯃꯥꯏꯅ ꯇꯧꯔꯒꯦ ꯍꯥꯏꯇꯥꯔꯦ ꯑꯗꯣ ꯅꯣꯏꯒꯤꯗꯤ ꯀꯃꯥꯏ ꯀꯃꯥꯏꯅ ꯇꯧꯔꯤꯒꯦ ꯍꯧꯖꯤꯛ ꯄꯦꯁꯦꯟ ꯑꯗꯨꯝ ꯂꯥꯛꯄ ꯀꯃꯥꯏꯅ ꯇꯧꯒꯦ ꯊꯕꯛꯄꯣ
ꯅꯣꯡꯃꯒꯤ ꯑꯗꯨꯝ ꯃꯔꯤ ꯃꯉꯥ ꯃꯔꯤ ꯃꯔꯤ ꯃꯉꯥꯗꯤ ꯂꯥꯛꯑꯦꯕꯀꯣ ꯍꯣꯏ ꯅꯣꯡ ꯐꯥꯗꯁꯨ ꯈꯤꯇꯪ ꯍꯦꯟꯕ ꯌꯥꯎꯋꯦ ꯈꯤꯇꯪ ꯇꯥꯕ ꯌꯥꯎꯋꯦ ꯑꯗꯨꯕꯨ ꯑꯗꯨꯝ ꯆꯥꯡꯆꯠꯇ ꯑꯣꯏꯅ ꯌꯦꯡꯕꯗ ꯑꯗꯨꯝ ꯃꯉꯥ ꯃꯉꯥ ꯇꯔꯨꯛ ꯁꯤꯒꯤ ꯆꯥꯡꯗ ꯑꯗꯨꯝ ꯂꯥꯛꯑꯦꯕꯀꯣ ꯑꯗꯣ ꯑꯗꯒꯤ ꯍꯥꯏꯕꯗꯤ ꯑꯗꯨꯝ ꯃꯔꯤ ꯃꯇꯥ ꯑꯗꯒꯤ ꯑꯗꯨꯝ ꯀꯩ ꯍꯥꯏꯅꯤ ꯃꯥꯏꯔꯦꯟ ꯃꯔꯤ ꯁꯣ ꯃꯔꯤꯒꯤ ꯇꯥꯏꯞꯇ ꯑꯗꯨꯝ ꯃꯊꯪ ꯃꯊꯪ ꯂꯥꯛꯄꯁꯨ ꯑꯗꯨꯝ ꯌꯥꯎꯋꯦ ꯑꯗꯨꯒꯨꯝꯕꯗꯨꯅ ꯑꯃꯨꯛ ꯍꯥꯏꯕꯗꯤ ꯑꯩꯈꯣꯏꯅ ꯔꯦꯀꯣꯔꯠ ꯇꯧꯁꯤꯟꯗꯦꯕꯀꯣ ꯍꯥꯏꯕꯗꯤ ꯑꯗꯨꯝ ꯄꯩꯁꯥꯗꯣ ꯂꯧꯧꯕꯧꯕꯣꯏ ꯂꯧꯧꯕꯗꯣꯣꯏ ꯑꯗꯒꯤ ꯇꯤꯀꯦꯠꯀꯨꯝꯕ ꯄ꯭ꯔꯤꯟꯠ ꯑꯥꯎꯠ ꯇꯧꯕ ꯈꯣꯠꯄꯗꯣ ꯑꯗꯨꯝ ꯃꯥꯡꯗꯣ ꯁꯔꯨꯛꯇꯦ ꯄꯩꯁꯥꯗꯨꯁꯨ ꯂꯧꯔꯔꯣꯏꯗꯕꯅꯤꯅꯅ ꯑꯗꯨꯝ ꯇꯧꯗꯕꯅꯤꯅ ꯔꯦꯀꯣꯔꯠ ꯇꯧꯗꯕꯁꯨ ꯑꯗꯨꯝ ꯌꯥꯎꯋꯦꯕꯀꯣ ꯑꯗꯣ ꯑꯗꯨꯃꯥꯏꯅ ꯑꯗꯨꯝ ꯅꯣꯡꯃꯒꯤ ꯅꯠꯇ꯭ꯔꯁꯨ ꯅꯣꯡꯃ ꯀꯥꯜꯂꯒ ꯃꯊꯪ ꯃꯊꯪ ꯑꯗꯨꯃꯥꯏꯅ ꯑꯗꯨꯝ ꯃꯔꯤ ꯃꯇꯥꯒꯤ ꯃꯤꯁꯦ ꯑꯗꯨꯝ ꯂꯥꯛꯄ ꯌꯥꯎꯋꯦꯕꯀꯣ ꯍꯥꯏꯕꯗꯤ ꯑꯃ ꯇꯧꯈꯤꯕꯗꯒꯤ ꯑꯗꯨꯝ ꯃꯊꯪ ꯃꯊꯪ ꯃꯆꯥ ꯃꯁꯨ ꯑꯗꯨꯝ ꯂꯩꯗꯅꯀꯣ ꯑꯗꯒꯤ ꯃꯃꯥꯟꯅꯕꯒꯤ ꯑꯗꯨꯅꯤ ꯑꯗꯥꯅꯦ ꯍꯥꯏꯔꯒ ꯑꯗꯨꯃꯥꯏꯅ ꯂꯥꯛꯄꯁꯨ ꯑꯗꯨꯝ ꯌꯥꯎꯋꯦꯕ ꯑꯗꯨꯅ ꯑꯩꯈꯣꯏꯒꯤ ꯃꯁꯤꯡꯁꯦ ꯑꯩꯈꯣꯏꯒꯤ ꯃꯤꯁꯦ ꯉꯁꯤ ꯃꯉꯥ ꯂꯥꯛꯑꯦ ꯍꯥꯏꯔꯁꯨ ꯃꯉꯥꯃꯨꯛ ꯄꯥꯕ ꯌꯥꯗꯕꯗꯨ ꯑꯗꯨꯝ ꯃꯔꯤꯗ ꯑꯗꯨꯃꯥꯏꯅ ꯄꯥꯕ ꯑꯗꯨꯃꯥꯏꯅ ꯇꯧꯕꯗꯣ ꯁꯨꯝ ꯇꯧꯕꯒꯤꯅꯦꯕꯀꯣ ꯑꯩꯅ ꯉꯁꯥꯏꯒꯤ ꯃꯁꯤꯡꯗꯨꯁꯨ ꯍꯥꯏꯐꯝ ꯈꯪꯗꯕꯁꯤꯦ ꯑ ꯃꯥꯒꯤꯗꯤ ꯃꯔꯤ ꯇꯥꯒꯤ ꯊ꯭ꯔꯨꯗ ꯂꯥꯛꯄꯁꯤ ꯌꯥꯝ ꯂꯥꯛꯑꯦ ꯃꯔꯤ ꯃꯇꯥ ꯍꯥꯏꯁꯦ ꯏꯃꯨꯡꯒꯤꯗ ꯅ ꯇꯤꯀꯣ ꯃꯉꯣꯟꯗ ꯂꯥꯛꯏꯁꯦ ꯃꯃꯥꯟꯅꯕꯒꯤ ꯃꯅꯤꯡ ꯑꯅꯤ ꯃꯃꯥꯟꯅꯕꯒꯤ ꯑ ꯃꯃꯥꯗꯨꯒꯤ ꯃ ꯏꯅꯥꯎ ꯅꯨꯄꯤꯅꯤ ꯑꯗꯨꯃꯥꯏꯅ ꯌꯥꯝ ꯂꯥꯛꯑꯦ ꯍꯥꯏꯇꯥꯔꯦ ꯈꯪꯗꯦ ꯕꯣꯔꯠ ꯂꯦꯞꯄꯕꯨ ꯍꯥꯏꯕꯅꯦ ꯑꯩꯗꯤ ꯈꯪꯗꯦ ꯌꯥꯝꯅ ꯃꯤꯁꯦ ꯑꯗꯨꯃꯥꯏꯅ ꯌꯥꯝ ꯁꯟꯗꯣꯛꯑꯦꯕ ꯃꯥꯒꯤ ꯀꯩꯅꯣꯁꯦ ꯍꯥꯏꯕꯗꯤ ꯀꯛꯅꯕ ꯃꯃꯥꯟꯅꯕꯗꯨ ꯃꯃꯥꯟꯅꯕꯗꯨ ꯈꯛꯇꯪꯒꯤꯅꯤ ꯈꯤꯇꯪ ꯌꯦꯡꯕꯤꯒ ꯍꯥꯏꯕꯗꯨ ꯑꯣꯏꯗꯕꯗ ꯑꯗꯨꯝ ꯃꯣꯏ ꯀꯥꯁꯨ ꯃꯅꯤꯡꯁꯨ ꯃꯗꯣꯝꯆꯥꯁꯨ ꯑꯗꯨꯃꯥꯏꯅ ꯌꯥꯝ ꯁꯝꯗꯕꯗꯨ ꯌꯥꯝ ꯀꯜꯂꯦꯕꯀꯣ ꯑꯗꯨꯒ ꯑꯃꯨꯛ ꯑꯗꯨꯝ ꯅꯨꯡꯉꯥꯏꯁꯨ ꯅꯨꯡꯉꯥꯏꯔꯣꯏꯗꯣꯏꯕ ꯍꯥꯏꯕꯗꯤ ꯃꯇꯝꯁꯨ ꯆꯪꯅ ꯑꯃꯨꯛ ꯇꯧꯈ꯭ꯔꯅꯤ ꯈꯔ ꯈꯪꯕꯤꯕ ꯃꯈꯩꯅ ꯑꯗꯨꯝ ꯄꯩꯁꯥ ꯄꯤꯕꯤꯔꯝꯕ ꯌꯥꯎꯋꯤ ꯑꯗꯒꯤ ꯄꯣꯠ ꯆꯩ ꯄꯤꯔꯛꯄ ꯌꯥꯎꯏꯤ ꯑꯩꯅ ꯑꯗꯨꯝ ꯃꯅꯥ ꯃꯁꯤꯡ ꯑꯣꯏꯅ ꯄꯨꯔ ꯄꯤꯔꯛꯄꯁꯨ ꯌꯥꯎꯋꯦꯕꯀꯣ ꯑꯗꯩ ꯈꯔꯗꯤ ꯑꯗꯨꯝ ꯈꯪꯗꯦ ꯃꯁꯥꯒꯤ ꯌꯥꯔꯅꯤꯕꯨ ꯑꯃꯨꯛ ꯌꯥꯔꯅꯤ ꯍꯥꯏꯔ ꯑꯗꯨ ꯍꯣꯏ ꯐꯔꯦ ꯑꯗꯨꯗꯤꯒ ꯍꯥꯏꯔꯒ ꯑꯗꯨꯃꯥꯏꯅ ꯇꯧꯕ ꯑꯗꯨꯝ ꯌꯥꯎꯋꯦ ꯃꯤꯁꯦ ꯃꯈꯜ ꯃꯥꯟꯅꯗꯕꯅꯤꯅꯀꯣ ꯑꯗꯣ ꯑꯗꯨꯝ ꯈꯪꯗꯦ ꯑꯗꯨꯃꯥꯏꯅ ꯍꯥꯏꯕꯗꯤ ꯃꯤꯁꯤ ꯂꯣꯏ ꯂꯣꯏꯅꯃꯛ ꯇꯥꯕ ꯍꯥꯏꯕꯁꯤ ꯂꯣꯏꯅ ꯄꯥꯝꯃꯤꯅꯦ ꯇꯧꯕꯇꯕꯨ ꯃꯤꯅ ꯇꯧꯕꯤꯔꯤꯕꯗꯨꯒꯤ ꯌꯦꯡꯉꯒ ꯑꯗꯨꯝ ꯈꯤꯇꯪ ꯇꯧꯕꯤꯃꯪ ꯈꯪꯕ ꯑꯣꯏꯅ ꯍꯥꯏꯇꯥꯔꯦꯀꯣ ꯑꯗꯨꯃꯥꯏꯅ ꯇꯧꯍꯟꯅꯤꯡꯕ ꯃꯇꯥꯡꯁꯨ ꯑꯗꯨꯝ ꯌꯥꯎꯋ ꯎꯏꯑ ꯑꯗꯨꯃꯥꯏꯅ ꯈꯪꯗꯅ ꯑꯗꯨꯝ ꯆꯠꯈꯤꯕꯁꯨ ꯌꯥꯎꯋꯦꯕꯀꯣ ꯑꯗꯨꯅ ꯑꯗꯨꯃꯥꯏꯅ ꯇꯧꯋꯦ ꯑꯗꯨ ꯈꯪꯗꯦ ꯌꯦꯡꯖꯔꯅꯤ ꯑꯗꯨꯕꯨꯗꯤ ꯁꯨꯝꯕ ꯃꯇꯥꯡꯁꯤꯗꯤ ꯑꯩꯅꯁꯨ ꯍꯥꯏꯗꯤ ꯑꯩꯅ ꯍꯦꯛꯇ ꯀꯩꯅꯣ ꯇꯧꯔꯒ ꯊꯣꯛꯑꯒ ꯑꯗꯨ ꯑꯗꯨꯗꯨꯅ ꯍꯥꯏꯔꯨꯕꯁꯨ ꯌꯥꯕ ꯅꯠꯇꯕꯅꯤꯅꯀꯣ ꯁꯤꯃꯤꯒꯤꯗ ꯌꯥꯎꯕꯅꯤꯅ ꯑꯗꯨꯝ ꯃꯥꯒꯤꯗꯨꯅ ꯃꯥꯅ ꯐꯅ ꯐꯅꯕ ꯑꯗꯨꯝ ꯇꯧꯖꯔꯅꯤꯅ ꯊꯣꯏꯅ ꯍꯥꯏꯗꯦ ꯑꯗꯨꯝ
ꯑꯣ ꯑꯗꯨ ꯐꯗꯤ ꯐꯩ ꯑꯗꯨ ꯀꯩ ꯍꯥꯏꯅꯤ ꯃꯤ ꯑꯇꯣꯞꯄ ꯍꯥꯏꯗꯤ ꯌꯥꯝ ꯅꯛꯅꯔꯨꯕꯁꯨ ꯅꯠꯇꯦ ꯑꯗꯨꯝ ꯍꯥꯏꯗꯤ ꯃꯥꯒꯤ ꯔꯦꯠ ꯍꯥꯏꯕ ꯑꯃ ꯂꯩꯗꯅꯀꯣ ꯅꯣꯏ ꯁꯃꯩ ꯂꯧꯔꯦꯅ ꯈꯜꯂꯣ ꯂꯨꯄꯥ ꯆꯅꯤ ꯈꯔ ꯂꯧꯔꯦꯅ ꯈꯜꯂꯣ ꯈꯜꯂꯣ ꯑꯌꯤꯡꯕꯟꯗꯣ ꯑꯗꯣ ꯂꯨꯄꯥ ꯌꯥꯡꯈꯩ ꯇꯥꯕꯅꯤ ꯈꯪꯗꯦ ꯆꯥꯝꯃ ꯇꯥꯕꯅꯤ ꯈꯪꯗꯦ ꯑꯗꯨꯃꯥꯏꯅ ꯇꯥꯔꯒ ꯐꯨꯜ ꯂꯣꯏꯅ ꯂꯧꯊꯣꯛꯑ ꯍꯥꯏꯗꯤ ꯂꯧꯗꯕꯗꯤ ꯅꯨꯡꯉꯥꯏꯔꯣꯏꯕ ꯀꯩꯁꯨ ꯍꯥꯏꯗꯤ ꯀꯣ ꯌꯦꯡꯉꯤꯕꯅꯤꯅ ꯑꯗꯨꯅ ꯁꯔꯀꯥꯔꯒꯤ ꯍꯣꯁꯄꯤꯇꯥꯜ ꯃꯁꯨ ꯅꯠꯇꯦ ꯀꯀꯥ ꯆꯥ ꯂꯨꯄꯥ ꯇꯔꯥ ꯀꯨꯟ ꯂꯧꯅꯩꯗꯨꯅꯤ ꯇꯤꯒꯦ ꯃꯃꯜ ꯑꯗꯨꯅ ꯅꯣꯏ ꯑꯗꯨꯝ ꯂꯧꯐꯝ ꯊꯣꯛꯄ ꯗꯤ ꯂꯧꯕ ꯗꯔꯀꯥꯔ ꯑꯣꯏꯅꯗꯤ ꯈꯜꯂꯦ ꯍꯥꯏꯗꯤ ꯃꯤꯅꯁꯨ ꯍꯥꯏꯗꯤ ꯏꯔꯥꯏ ꯂꯥꯏꯅ ꯈꯟꯗꯣꯛꯈꯤꯅꯦꯕ ꯍꯥꯏꯗꯤ ꯃꯃꯜ ꯂꯩꯇꯕꯗꯣ ꯅꯣꯏꯅ ꯇꯧꯔꯤꯕ ꯁꯥꯔꯚꯤꯁꯇꯣꯀꯣ ꯍꯣꯏ ꯃꯥꯅꯕꯨꯗꯤ ꯄꯨꯡꯕ ꯐꯕꯒꯤ ꯑꯗꯨꯝ ꯇꯧꯕ ꯀ ꯑꯗꯨ ꯍꯥꯏꯗꯤ ꯌꯦꯡꯕ ꯖꯒꯥ ꯍꯥꯏꯗꯤ ꯀꯩꯅꯣ ꯁꯝꯅ ꯍꯥꯏꯔꯀꯥꯟꯗ ꯍꯥꯏꯗꯤ ꯑꯦꯛꯁꯔꯦ ꯂꯧꯔꯦꯅ ꯈꯜꯂꯣ ꯑꯦꯛꯁꯔꯦꯗꯨꯗ ꯑꯦ ꯂꯨꯄꯥ ꯌꯥꯡꯈꯩ ꯇꯥꯕꯅꯤ ꯈꯪꯗꯦ ꯑꯗꯨꯗ ꯍꯥꯏꯗꯤ ꯌꯥꯝ ꯌꯥꯝ ꯌꯥꯝ ꯇꯥꯕꯅ ꯍꯥꯏꯗꯤ ꯌꯥꯝ ꯀꯥ ꯍꯦꯟꯅ ꯇꯥꯕꯗꯨꯗꯤ ꯐ ꯐꯠꯇꯦ ꯍꯥꯏꯕꯅꯤꯗ ꯍꯥꯏꯗꯤ ꯈꯪꯅꯕ ꯑꯣꯏꯒꯦꯔꯥ ꯆꯥꯟꯅꯕ ꯑꯣꯏꯒꯦꯔꯥ ꯌꯥꯝ ꯀ꯭ꯂꯣꯖ ꯑꯣꯏꯔꯁꯨ ꯄꯨꯔꯥ ꯐ꯭ꯔꯤꯗ ꯌꯦꯡꯒꯗꯕꯅꯤ ꯍꯥꯏꯕꯗꯨꯗꯤ ꯂꯩꯇꯦ ꯍꯥꯏꯕꯅꯤꯗ ꯑꯗꯨꯒꯨꯝꯕꯗꯣ ꯈꯔ ꯌꯦꯡꯒꯗꯝꯕꯅꯤ ꯑꯗꯨ ꯃꯣꯏꯁꯨ ꯈꯪꯃꯟꯗꯕꯩꯩꯅ ꯍꯥꯏ ꯇꯇꯥꯔꯦ ꯄꯦꯁꯦꯟ ꯀꯥꯡꯕꯨꯁꯨ ꯑꯦ ꯃꯣꯏꯒꯤ ꯃꯔꯤ ꯃꯇꯥꯕꯨ ꯑꯣꯏꯔꯗꯤ ꯃꯥ ꯌꯦꯡꯖꯔꯅꯤ ꯍꯥꯏꯕꯒꯤ ꯇꯥꯏꯞꯇ ꯑꯃ ꯈꯟꯕꯤꯗꯨꯨꯀꯣ ꯇꯁꯦꯡꯅ ꯍꯥꯏꯔ ꯀꯥꯟꯗꯗꯤ ꯑꯦ ꯃꯥꯅ ꯃꯔꯤ ꯃꯇꯥ ꯂꯥꯛꯄ ꯍꯥꯏꯁꯦ ꯑꯦꯛ
ꯆꯦꯛꯁꯤꯟꯅ ꯌꯦꯡꯒꯅꯤ ꯍꯥꯏꯕꯒꯤ ꯂꯥꯛꯄꯒꯤ ꯋꯥꯅꯤ ꯃꯃꯜ ꯌꯦꯡꯅꯗꯦꯕ ꯇꯁꯦꯡꯅ ꯍꯥꯏꯔꯀꯥꯟꯗ ꯃꯩ ꯃꯇꯥꯅꯤ ꯍꯥꯏꯔ ꯀꯥꯟꯗ ꯑꯦ
ꯅꯪꯒꯤ ꯃꯔꯨꯞꯇꯨꯒꯤ ꯀꯩꯅꯣꯅꯤ ꯃꯥꯏ ꯏꯆꯤꯟ ꯃꯅꯥꯎꯅꯤ ꯍꯥꯏꯇꯥꯥꯔꯒꯗꯤ ꯑꯦ ꯈꯤꯇꯪ ꯆꯦꯛꯁꯤꯟꯅ ꯌꯦꯡꯕꯤꯔꯉꯥꯏ ꯍꯥꯏꯕ ꯍꯥꯏꯕꯒꯤ ꯋꯥꯅꯤ ꯑꯗꯨꯗ ꯄꯩꯁꯥ ꯌꯥꯝ ꯇꯥꯕꯒ ꯈꯣꯠꯄꯦ ꯑꯗꯨꯗꯤ ꯄ꯭ꯔꯥꯏꯚꯦꯠꯁꯨ ꯑꯣꯏꯕꯅꯤꯅ ꯃꯣꯏ ꯃꯁꯥꯁꯨ ꯈꯪꯒꯗꯕꯅꯤ ꯍꯥꯏꯕꯗ ꯑꯦ ꯄ꯭ꯔꯥꯏꯚꯦꯠ ꯃꯤꯁꯤ ꯇꯧꯖꯔꯒ ꯁꯥ ꯇꯥꯟꯖꯈꯤꯅꯤꯀꯣ ꯈꯣꯠꯂꯒꯀꯣ ꯑꯗꯨꯅ ꯑꯩꯅꯁꯨ ꯄꯨꯔꯥ ꯀꯩꯅꯣ ꯇꯧꯕ ꯍꯥꯏꯁꯤ ꯅꯨꯡꯉꯥꯏꯔ ꯈꯣꯠꯂꯣꯏ ꯍꯥꯏꯅ ꯈꯪꯒꯗ ꯑꯗꯨ ꯁꯔꯀꯥꯔꯒꯤꯃꯛꯇꯤ ꯅꯠꯇꯕꯅꯤꯅ ꯈꯪꯗꯦ ꯑꯃꯗꯨꯁꯨ ꯃꯤꯅꯨꯡꯁꯤ ꯌꯥꯝ ꯆꯥꯎꯕꯅꯦ ꯑꯗꯨꯃꯥꯏꯅ
ꯑꯩ ꯍꯌꯦꯡ ꯑꯗꯨꯝ ꯍꯌꯦꯡ ꯃꯉꯣꯟꯗ ꯑꯗꯨꯝ ꯍꯥꯏꯔꯒꯕꯨꯗꯤ ꯌꯦꯡꯉꯒꯦ ꯑꯗꯨꯒ ꯉꯁꯤꯒꯤꯗꯤ ꯂꯣꯏꯁꯤꯟꯅꯕ ꯇꯧꯔꯁꯤꯀꯣ
ꯍꯣꯏ ꯍꯣꯏ ꯊꯝꯃꯦ ꯊꯝꯃꯦ